ꯑꯣ ꯇꯥꯔꯕ
ꯎꯝ ꯇꯥꯔꯦ ꯇꯥꯔꯦ
ꯎꯝ ꯀꯩꯗꯧꯔꯝꯃꯤꯅꯣ
ꯀꯩꯁꯨ ꯇꯧꯔꯝꯗꯦ ꯁꯨꯝ ꯐꯝꯃꯝꯃꯤꯅꯤ ꯀꯩꯀꯩꯅꯣ ꯈꯔ ꯌꯦꯡꯉꯝꯃꯤ
ꯎꯝ ꯀꯩꯅꯣ ꯍꯧꯖꯤꯛꯀꯥꯟꯖꯤ ꯀꯩꯀꯩ ꯂꯩꯒꯦ ꯏꯔꯥꯡꯒꯤ
ꯑꯥ
ꯑꯩꯈꯣꯏꯒꯤ ꯃꯈꯥꯒꯤ ꯒꯥꯔꯤ ꯅꯨꯡ ꯆꯠꯄ ꯌꯥꯗꯦ ꯈꯣꯠꯇꯦ ꯍꯥꯏꯕꯗꯣ ꯀꯃꯥꯏꯅ ꯇꯧꯔꯒꯦ ꯈꯔ ꯈ ꯌꯥꯔꯑꯕ
ꯀꯔꯤ ꯆꯠꯄ ꯌꯥꯕ꯭ꯔꯥ ꯀꯩꯅꯣꯝ ꯍꯥꯏꯗꯥꯏꯅꯦ ꯆꯠꯄ ꯌꯥꯔꯦ ꯍꯥꯏꯕ꯭ꯔꯥ ꯕ꯭ꯂꯣꯀꯦꯠ ꯍꯥꯡꯗꯣꯛꯑꯦ ꯍꯥꯏꯕ꯭ꯔꯥ ꯀꯩꯅꯣꯝ ꯍꯥꯏꯗꯥꯏꯅꯦ
ꯑꯣ ꯀ ꯀꯟꯐꯥꯔꯝ ꯇꯥꯈ꯭ꯔꯕ
ꯀꯟꯐꯥꯔꯝ ꯑꯩ ꯈꯪꯗꯦ ꯑꯩ ꯄꯥꯎ ꯑꯗꯨꯝꯕꯩ ꯑꯗꯨꯝꯕꯩ ꯄꯥꯎꯗꯤ ꯇꯥꯗꯦꯗ
ꯎꯝ ꯑꯗꯨꯗꯤ ꯀꯣꯏꯕ ꯂꯥꯡꯕ ꯆꯠꯄꯗꯤ ꯌꯥꯈꯤꯔꯣꯏꯅꯦꯀꯣ
ꯂꯥꯡꯕꯗꯤ ꯏ ꯀꯩ ꯀꯩ ꯌꯥꯗꯣꯏꯕ ꯅꯪ
ꯑꯣ ꯈꯤꯏ ꯁꯥꯏ ꯅꯠ ꯅꯠ ꯇꯕꯤꯗ ꯑꯇꯣꯞꯄꯗꯤ ꯌꯥꯒꯤꯔꯣꯏꯕ ꯅꯠ
ꯎꯝ ꯃꯈꯥꯔꯣꯝ ꯌꯥꯝ ꯀꯥ ꯍꯦꯟꯅ ꯍꯥꯏꯊꯈ꯭ꯔꯗꯤ ꯈꯣꯏꯗꯤ ꯍꯧꯖꯤꯡ ꯀꯤꯆꯩꯅꯦ ꯑꯩꯗꯤ ꯇꯧꯕꯤꯗ
ꯑꯣ ꯑꯣ ꯑꯣ ꯏꯁꯩ ꯍꯥꯥꯛꯄꯤꯗꯣ ꯑꯣ ꯏꯁꯩ ꯍꯥꯞꯄꯤꯗꯣ ꯊꯣꯛꯇꯣꯏꯅꯦꯕ
ꯍꯥꯄꯛꯇꯣꯏꯅꯤ
ꯑꯗꯨꯗꯤ ꯀꯣꯏꯕ ꯂꯥꯡꯕ ꯆꯠꯄ ꯗꯨꯗꯤ ꯍꯩꯖꯤꯛꯀꯥꯟꯖꯤ ꯀꯥꯏ ꯀꯥꯏꯗ ꯆꯠꯅꯔꯤꯒꯦ ꯍꯥꯏꯗꯤ ꯑꯗꯨꯝ ꯎꯅꯩꯗꯅ ꯑꯗꯨꯝ ꯃꯌꯥꯝꯁꯨ ꯑꯗꯨꯝ ꯎꯏꯗꯅ ꯁ꯭ꯋꯥꯏꯗ ꯀꯩꯀꯩ ꯇꯧꯕ ꯑꯗꯨꯝ ꯆꯠꯅꯔꯤ ꯀꯩ ꯎ ꯎꯒꯦꯁꯤꯅꯤ
ꯀꯣꯏꯕ ꯆꯠꯄ ꯍꯧꯖꯤꯛ ꯇ꯭ꯔꯦꯟꯗ ꯂꯩꯔꯤ ꯆꯤꯡ ꯀꯥꯞꯄꯤ ꯈꯣꯠꯄꯤ ꯑꯗꯨꯒꯤꯗꯤ ꯑꯗꯨꯒꯝꯕ ꯈꯔ ꯇꯧꯅꯕꯖꯨ ꯉꯥꯏꯔꯦ ꯑꯇꯩ ꯑꯍꯦꯟꯕ ꯃꯐꯝ ꯄꯥꯛ
ꯎꯝ
ꯎꯝ ꯑꯗꯣ ꯍꯟꯗꯛꯀꯤ ꯀꯩꯅꯣꯒꯤ ꯑꯥ ꯅꯣꯇꯤꯁ ꯑꯃ ꯊꯣꯛꯈꯤꯗꯨꯅ ꯀꯃꯥꯏꯅ ꯇꯧꯒ꯭ꯔꯒꯦ ꯌꯥꯁꯥꯟꯅꯒ꯭ꯔꯕꯣꯗꯨꯗꯣ ꯅꯠꯇ꯭ꯔꯒꯅ ꯑꯗꯨꯝ ꯆ ꯊꯔꯤꯖꯥꯠꯂ ꯆꯤꯡ ꯀꯥꯕ ꯈꯣꯠꯄ ꯊꯤꯡꯉꯦ ꯈꯣꯠꯂꯦ ꯇꯧꯕꯗꯣ
ꯌꯥꯁꯟꯅꯒ꯭ꯔꯕꯅꯤꯗ
ꯑꯣ ꯆꯤꯡꯀꯥꯕ ꯊꯤꯡꯉꯦ ꯇꯧꯕꯗꯣ ꯌꯥꯁ ꯁꯟꯅꯒ꯭ꯔꯦꯕ
ꯀꯥꯕ ꯍꯥꯏꯗꯤ ꯀꯔꯝꯕ ꯆꯤꯡꯅꯣ ꯍꯥꯏꯁꯦ ꯆꯤꯡ ꯂꯣꯏꯃꯛꯂꯣ
ꯆꯤꯡ ꯆꯤꯡꯗ ꯆꯠꯇꯅ ꯈꯣꯠꯇꯅ ꯇꯧꯔꯒ ꯇ꯭ꯔꯦꯛꯀꯤꯡ ꯇꯧꯕ ꯈꯣꯠꯄꯁꯤꯡꯗꯣ ꯂꯣꯏꯅ ꯊꯤꯡꯖ ꯖꯦꯅꯤꯅꯦ ꯍꯥꯏꯈꯤꯗꯅꯀꯣ
ꯀꯨꯏꯔꯒꯦ ꯍꯥꯏꯁꯦ
ꯑꯁ ꯉꯔꯥꯡ ꯅꯍꯥꯟꯒꯤ ꯉꯍꯥꯟꯒꯤ ꯋꯥꯔꯤꯅꯤꯗ
ꯅꯍꯥꯟꯒꯤ
ꯎꯝ
ꯑꯗꯨꯗꯤ ꯇꯥꯗ꯭ꯔꯤꯍꯦ ꯑꯩꯗꯤ
ꯑꯣ
ꯍꯥꯏꯗꯤ ꯑꯀꯛꯅꯕ ꯆꯤꯂ ꯍꯥꯏꯔꯒ ꯂꯣ ꯆꯤꯡ ꯂꯣꯏꯅꯃꯛꯀꯤ
ꯑꯥ ꯆꯤꯡ ꯈꯔ ꯈꯛꯀꯤꯅꯤ ꯍꯥꯏꯇꯥꯔꯦ ꯆꯤꯡ ꯈꯔ ꯈꯛꯀꯤꯅꯦ ꯍꯥꯏꯔꯤꯁꯦ ꯇ꯭ꯔꯦꯛꯀꯤꯡ ꯇꯧꯕ ꯌꯥꯕ ꯆꯤꯡ ꯀꯩꯀꯩ ꯂꯩꯗꯅꯀꯣ ꯀꯩꯅꯣꯗ ꯂꯝꯕꯤꯡꯕꯗ ꯀꯩꯗ ꯃꯍꯨꯠ ꯎꯨꯠꯇꯅ ꯆꯠꯇꯅ ꯈꯣꯠꯇꯅ ꯇꯧꯔꯒ ꯌꯥꯕ ꯌꯥꯒꯥꯁꯤꯡꯗꯣ ꯑ ꯊꯤꯟ ꯆꯜꯂꯦ ꯈꯣꯠꯆꯜꯂꯦꯅ ꯍꯥꯏꯈꯤꯕꯅꯤ
ꯎꯝ
ꯇ꯭ꯔꯦꯟꯅꯤꯡꯁꯦ ꯀꯃꯥꯏꯅ ꯇꯧꯔ ꯊꯤꯟꯖꯤꯜꯂꯒꯦ ꯍꯥꯏꯇꯥꯔꯒꯗꯤ ꯆꯤꯡ ꯀꯥꯕꯤ ꯄꯣꯄꯤꯁꯦ ꯍꯧꯛ ꯀꯥꯟꯗꯤ ꯌꯥꯝ ꯇꯧꯅꯔꯦꯗꯅꯀꯣ
ꯎꯝ
ꯑꯗꯒꯤ ꯑꯆꯧ ꯑꯁꯥꯡ ꯌꯨꯝꯗ ꯀꯩꯗ ꯑꯣꯐꯤꯁꯇ ꯐꯝ ꯈꯣꯠꯇꯨꯅ ꯊꯕꯛ ꯂꯩꯇꯕꯁꯤꯡꯗꯣ ꯀꯩꯁꯦ ꯏꯔꯥꯡ ꯑꯃ ꯂꯩꯔꯒ ꯃꯣꯏꯗ ꯊꯕꯛꯁꯦꯅ ꯃꯣꯏꯗ ꯀꯩꯁꯨ ꯑꯣꯏꯗꯕꯅꯦꯕ ꯀ ꯇ ꯀꯥꯉꯁꯤꯗꯤ ꯇꯧꯣꯏꯁꯦ ꯄꯨꯔꯥ ꯄꯨꯣꯛꯁꯤꯗ ꯁꯤ ꯋꯥꯔꯤꯣꯏ ꯁꯥꯒꯣꯟꯁꯦ ꯄꯜꯂꯣꯏ ꯄꯟꯗꯦ ꯄꯟꯗꯦ ꯂꯣꯏꯕꯅꯦ ꯊꯕꯛꯇꯣ ꯂꯩꯇ꯭ꯔꯕꯅꯤꯅ ꯔꯦꯁꯇꯨ ꯁꯨꯝ ꯌꯦꯡꯍꯜ ꯂꯩꯃꯤꯅ ꯂꯣꯏꯅ ꯈꯪꯉꯦꯗꯅ ꯀꯩꯅꯣꯁꯤꯡꯁꯤꯦ ꯅꯍꯥ ꯀꯩꯀꯩꯁꯤꯡꯁ ꯆꯤꯡ ꯀꯥꯕ ꯈꯣꯠꯄ ꯑꯗꯒꯤ ꯀꯣꯏꯕ ꯂꯥꯝꯕ ꯈꯣꯠꯄ ꯈ ꯈꯔ ꯌꯥꯔꯦꯀꯣꯂꯅ ꯃꯣꯏꯁꯨ ꯅꯣꯂꯦꯖꯇꯣ ꯈꯔ ꯐꯪꯉꯅꯤꯅ ꯊꯤꯡꯖꯤꯜꯂꯒꯦꯁꯤꯅꯦ ꯃꯣꯏ ꯈꯜꯂꯤꯁꯦ ꯑꯩꯅ ꯀꯩꯅꯣꯗꯨꯗꯤ ꯑꯩ ꯍꯥꯏꯔꯨꯔꯒꯦ ꯍꯥꯏꯅꯤꯡꯗ꯭ꯔꯦ ꯎ
ꯀꯌꯥꯝ ꯀꯥꯟꯅꯕ ꯈꯣꯠꯄ ꯂꯥꯛꯇꯕ ꯑꯣꯏꯅ ꯑꯗꯨꯏꯗꯨ ꯅꯠꯇꯅ ꯍꯥꯏꯗꯤ ꯀꯩꯅꯣꯁꯨ ꯑꯃꯨꯛ ꯇꯧꯔꯝꯒꯅꯤ ꯀꯩ ꯍꯥꯏꯕ ꯍꯥꯏꯗꯤ ꯏꯀꯣ ꯁꯤꯁꯇꯦꯝ ꯀꯩꯀꯥꯁꯨ ꯊꯨꯒꯥꯏꯕ ꯈꯣꯠꯂꯦ
ꯎꯝ
ꯆꯤꯡꯗꯨꯒꯤ ꯑꯗꯨ ꯑꯗꯨꯒꯤꯒꯤꯁꯨ ꯑꯣꯏ ꯌꯥꯎꯔꯝꯒꯅꯤ
ꯃꯥꯅꯤ ꯃꯥꯅꯦ ꯑꯗꯨꯕꯨꯗꯤ ꯑꯗꯨꯝꯕꯗꯨꯁꯨ ꯌꯥꯎꯗꯣꯏꯅꯤ ꯑꯗꯨꯁꯨ ꯁꯣꯝꯗꯗꯤ ꯆꯠꯅꯤꯡꯉꯥꯏꯗꯣ ꯂꯩꯔꯛꯇ꯭ꯔꯕꯅꯤꯅꯀꯣ ꯍꯧꯖꯤꯛꯀꯥꯟ ꯅꯍꯥꯁꯤꯡꯒꯤꯁꯤꯗꯤ ꯆꯠꯄ ꯈꯣꯠꯄꯁꯤ ꯄꯥꯝꯖꯩꯗꯅꯀꯣ
ꯎꯝ ꯑꯗꯨꯕꯨꯗꯤ ꯆꯠꯄ ꯈꯣꯠꯄ ꯄꯥꯝꯖꯕ ꯍꯥꯏꯁꯦ ꯃꯣꯏꯅ ꯀꯩꯅꯣ ꯇꯧꯅꯕ ꯍꯥꯏꯗꯤ ꯅꯍꯥꯁꯤꯡꯁꯤꯗ ꯇꯦꯝꯇꯦꯁꯟ ꯃꯌꯥꯝ ꯑꯃ ꯄꯤꯔꯤ ꯁꯣꯁꯦꯜ ꯃꯦꯗꯤꯌꯥꯁꯤꯗ ꯍꯥꯏꯗꯤ ꯀꯦꯃꯦꯔꯥꯁꯨ ꯐꯖꯅꯅ ꯄꯣꯇꯣꯣ ꯃꯐꯝꯗꯣ ꯐꯖ ꯀꯥꯞꯁꯤꯜꯂ ꯑꯗꯨꯅ ꯃꯣꯏꯁꯨ ꯃꯐꯝꯗꯨ ꯅꯨꯡꯉꯥꯏꯕꯗꯨ ꯆꯠꯅꯤꯡꯕꯅꯦꯕ ꯑꯦꯛꯁꯄ꯭ꯂꯣꯔ ꯇꯧꯅꯤꯡꯕꯗꯣ ꯑꯗꯨꯗꯨꯅ ꯆꯠꯁꯤꯜꯂꯅꯤ ꯑꯗꯨꯒ ꯑꯃꯣꯠ ꯀꯥꯏ ꯆꯥꯁꯤꯟꯊꯛ ꯛꯆꯦꯜꯂ ꯂꯥꯡꯖꯜꯂꯝ ꯑꯃꯅꯤ
ꯃꯥꯦ ꯃꯥꯦ ꯃꯣꯏ ꯀꯩꯅꯣ ꯁꯦꯡꯅ ꯃꯤ ꯂꯩꯇꯦ ꯁꯤꯅꯦꯕ ꯅꯠꯇ꯭ꯔꯣ
ꯑꯥ
ꯎꯝ ꯑꯗꯨꯗꯤ ꯍꯧꯖꯤꯛꯀꯥꯟꯁ ꯀꯩꯀꯩ ꯑꯗꯨ ꯀꯣꯏꯕ ꯈꯣꯠꯄ ꯌꯥꯔꯤꯌꯦꯦ
ꯂꯝ ꯁꯦꯝ ꯑꯣꯏꯕꯒ ꯍꯥꯏꯔꯒꯗꯤ ꯑꯩꯈꯣꯏꯗꯤ ꯂꯣꯛꯇꯥꯛꯁꯤꯦ ꯃꯥꯏꯔꯦ ꯂꯣꯛꯇꯥꯛ ꯁꯦꯝꯦꯕꯗꯤ ꯀꯅꯥꯝ ꯊꯤꯡꯕꯤꯅꯕ ꯂꯩꯇꯦ
ꯎꯝ ꯃꯥꯅꯦ ꯃꯥꯅꯦ ꯑꯗꯨꯕꯨꯗꯤ ꯊꯦꯡꯅꯕ ꯂꯩꯔ ꯂꯣꯏꯔꯥ ꯑꯗꯣ ꯅꯍꯥꯟ ꯑꯃ ꯍꯥꯏꯈꯤꯗꯅ ꯑꯩꯈꯣꯏ ꯑꯍꯟꯅ ꯌꯥꯝ ꯅꯨꯡꯉꯥꯏ ꯅꯨꯡ ꯑꯗꯣ ꯑꯩꯈꯣꯏ ꯑꯍꯅ ꯀꯩꯅꯣ ꯇꯧꯔꯒ ꯀ꯭ꯂꯣꯠ ꯆꯠꯂꯒ ꯑꯥꯗ ꯂꯩꯕ ꯀꯣꯄꯦꯦꯟ ꯍꯥꯏꯐꯦꯠ ꯍꯥꯏꯗꯅ
ꯑꯥ ꯑꯥ ꯑꯥ ꯑꯗꯨꯗꯤ ꯑꯦꯅꯤ ꯇꯥꯏꯝꯅꯤ ꯀꯩꯅꯣ ꯇꯥꯝꯁꯧꯅꯁꯨ ꯑꯗꯨꯝ ꯆꯠꯂꯣ ꯅꯣꯏ ꯆꯠꯆꯗꯕꯩ ꯋꯥꯅꯤ ꯍꯥꯏꯕꯤꯅꯨ
ꯎꯝ ꯑꯣ ꯃꯣꯏ ꯌꯥꯎꯔꯣꯏꯕ
ꯃꯣꯏ ꯌꯥꯎꯕ ꯍꯥꯏꯁꯦ ꯃꯣꯏꯗꯤ ꯊꯕꯛ ꯆꯤꯜꯂꯗꯤ ꯌꯥꯎꯔꯣꯏ ꯑꯗꯣ ꯆꯠꯄ ꯑꯗꯨꯝ ꯁꯪꯅꯔꯗꯤ ꯌꯥꯅꯤꯗꯧ ꯌꯥꯔꯣꯏ ꯆꯠꯂꯨꯔꯒ ꯣꯏ ꯀꯩꯗꯧꯗꯣꯏꯣꯈꯣꯏ ꯑꯉꯥꯡ ꯑꯇ ꯆꯠꯄ ꯑꯃ ꯐꯠꯇ꯭ꯔꯣ ꯃꯣꯏꯗꯣ ꯄꯨꯂ ꯋꯥꯔꯤꯁꯨ ꯑꯇꯁꯨ ꯋꯥꯥꯟꯅꯔ
ꯋꯥꯔꯤꯔꯤꯕꯨꯗꯤ ꯃꯥꯟꯅꯔꯣꯏꯗ ꯑꯗꯨ ꯑꯣꯏꯇꯥꯔꯒꯁꯨ ꯀꯩ ꯍꯥꯏꯇꯥꯔꯦ ꯑꯗꯨꯝ ꯂꯩꯃꯤꯟꯅꯔꯃꯤꯅ ꯂꯩꯗꯅ
ꯍꯣꯏ ꯑꯗꯨꯕꯨꯗꯤ ꯀꯦꯝꯕꯨꯗꯤ ꯈꯂ ꯑꯗꯣ ꯀ ꯍꯥꯏꯗꯤ ꯑꯩꯈꯣꯏ ꯉꯥꯛꯇ ꯅꯍꯥꯟ ꯉꯥꯛꯇ ꯆꯠꯀꯅ ꯐꯠꯇ꯭ꯔꯣ
ꯎꯝ ꯄꯩꯅꯦ ꯄꯩꯗ ꯁꯅꯦꯦ ꯍ ꯆꯄꯅꯦ ꯆ ꯄꯥꯔꯁꯨ ꯐꯔ ꯁꯍꯤꯠ ꯈꯔ ꯎ
ꯏꯁ
ꯀ ꯁꯅ ꯊꯧꯔꯒ ꯄꯨꯞ ꯑꯣꯏꯅꯔꯒ ꯁꯣꯕ ꯅꯨꯕꯤꯟꯗ ꯇꯧꯔꯒ ꯀꯗꯔꯣ ꯀꯗꯔꯣ
ꯐꯩ ꯐꯩ ꯑꯗꯨ
ꯅ ꯀꯩꯅꯒꯤ ꯑꯁ ꯀꯩꯕꯤꯒꯤ ꯂꯝ ꯀꯩꯕꯤꯒꯤ ꯂꯝꯕꯤꯗꯣ ꯈꯔ ꯀꯩꯅꯣ ꯇꯧꯍꯧꯔꯦꯅꯦ ꯐꯖꯕ ꯈꯔ ꯋꯥꯠꯍꯧꯋꯤꯅꯦ ꯅꯪ ꯉꯁꯥꯏ ꯆꯠꯂꯨꯕꯗ
ꯑꯪ ꯁꯀꯦꯗꯁ ꯆꯠꯂꯣꯏꯅꯦ ꯍꯧꯁꯦ
ꯕꯕꯤꯅꯥꯔꯣꯝꯗ ꯆꯠꯂꯨꯕꯅꯦ ꯊꯕꯛ ꯂꯣꯏꯁꯤꯜꯂꯛꯄꯩꯗꯨꯗ ꯉꯥꯛꯇꯪ ꯂꯝꯕꯤꯗꯨꯗ ꯆꯪꯉꯨꯒꯦꯅ ꯃꯁꯤꯗꯤ ꯌꯥꯝ ꯆꯪꯗ꯭ꯔꯦ ꯂꯝꯕꯤꯗꯣ ꯇꯪꯈꯥꯏꯕ ꯐꯕꯦ ꯆꯣꯏꯗꯦ ꯆꯣꯏꯗꯦ
ꯁꯋꯗꯤꯌꯥ
ꯎꯝ ꯁ꯭ꯋꯥꯏꯗ ꯁꯨꯨꯗꯦ ꯃꯈꯥꯔꯣꯝꯗ ꯁꯨꯕ
ꯑꯥꯠ ꯑꯇ ꯑꯗꯨꯗꯤ ꯅꯪ ꯆꯨꯗ꯭ꯔꯗꯤ ꯀꯩꯁꯨ ꯌꯥꯝ ꯐꯖꯗꯕꯅꯤꯗ
ꯎꯝ ꯎꯝ ꯁ꯭ꯋꯥꯏꯗ ꯆꯨꯗꯕꯩꯅꯤꯗ
ꯀꯩꯕꯤ ꯔꯣꯠ ꯀꯥꯏꯅ ꯁꯨꯝ ꯀꯩꯅꯣ ꯇꯧꯈꯤꯕꯒꯤ ꯀꯣꯏꯂꯥꯁꯇꯣ ꯇ꯭ꯔꯤꯛ ꯂꯪꯅ ꯊꯥꯈꯤꯕꯒꯤ ꯑꯗꯩꯗꯤ ꯃꯇꯝꯗꯨꯗ ꯑꯃꯨꯛ ꯅꯣꯡꯁꯨ ꯆꯨꯕ ꯈꯣꯠꯄ ꯇꯧꯕꯒꯤ ꯀꯦꯃꯦꯔꯥ ꯀꯥꯞꯄꯗꯨ ꯐꯖꯕ ꯃꯇꯝ ꯑꯣꯏꯈꯤꯕꯩꯅꯦꯕ ꯀꯩꯁꯨ ꯌꯥꯝ ꯌꯥꯝꯅ ꯐꯖꯕꯗꯤ ꯑꯣꯏꯗꯕꯅꯤꯗ
ꯃꯣꯏꯖꯦ ꯐꯖꯔꯤꯁꯦ ꯀꯩꯅꯣꯅꯤꯗ ꯍꯥꯏꯗꯤ ꯀꯣꯏꯂꯥꯁꯇꯁꯨ ꯂꯩ ꯃꯨꯁꯤꯟ ꯃꯨꯨꯔꯦꯗꯅ ꯑꯗꯨꯒ ꯃꯇꯥꯏ ꯃꯇꯥꯏꯗ ꯀꯦꯃꯦꯔꯥꯗ ꯋꯥꯏꯠꯀꯤ ꯂꯥꯏꯟ ꯆꯤꯡꯕꯗꯣ
ꯎꯝ
ꯑꯗꯨꯅꯒ ꯔ ꯔꯥꯁꯤ ꯍꯥꯞꯆꯟꯕꯅꯦ ꯍꯥꯏ ꯇꯥꯔꯦ
ꯑꯗꯨ ꯂꯝꯕꯤꯗꯣ ꯍꯦꯛ ꯌꯦꯡꯕꯗ ꯆꯣꯡꯊꯣꯛꯍꯟꯕꯗꯣ
ꯆꯣꯡꯊꯣꯛꯄꯅꯦ ꯆꯣꯡꯊꯣꯛ ꯑꯗꯨ ꯋꯥꯏꯇꯨꯒ ꯁꯪꯖꯜꯂꯕꯅꯤꯅꯀꯣ ꯑꯗꯨ ꯃꯣꯏ ꯀꯩꯅꯣ ꯇꯧꯕꯩ ꯀꯩꯕꯤꯁꯦ ꯈꯔ ꯊꯧꯖꯜꯂ ꯀꯥꯟꯗ ꯆꯤꯡ ꯑꯃ ꯂꯩꯗꯅ ꯁꯨꯝ ꯊꯧꯖꯜꯂꯛ ꯑꯗ ꯌꯦꯠꯂꯣꯝ ꯆꯤꯡ ꯑꯃ ꯂꯩꯗꯅ
ꯑꯦ ꯆꯤꯡꯗꯤ ꯃꯌꯥꯝ ꯂꯩꯍꯧꯕꯅꯦ ꯆꯤꯡ ꯃꯌꯥꯏ ꯀꯥꯔꯛꯇꯕꯨ ꯂꯩꯍꯧꯕꯅꯦ
ꯅꯠꯇꯦ ꯅꯠꯇꯦ ꯍꯣꯏ ꯀꯔꯛꯇ ꯂꯩꯍꯧꯋꯦ ꯑꯗꯨ ꯑꯗꯨ ꯅꯠꯇꯕ ꯑꯥ ꯌꯦꯠꯂꯣꯝꯗꯗꯤ ꯂꯩꯕꯅꯦꯕꯀꯣ ꯑꯁꯣꯝ ꯀꯩꯅꯣꯝ ꯀꯩꯕꯤꯔꯣꯝꯗ ꯁꯨꯝ ꯆꯪꯖꯜꯂꯛꯄꯗ ꯈꯪꯗꯦꯅꯦ ꯆꯤꯡ ꯃꯄꯥꯟꯗꯒ ꯆꯠꯄ ꯌꯥꯎꯕꯅꯤꯅꯦ ꯔꯥꯎꯟ ꯑꯣꯏꯅ ꯀꯩꯅꯣ ꯇꯧꯔꯒ
ꯈꯪꯉꯦ ꯈꯪꯉꯦ ꯅꯪ ꯑ ꯑꯗꯩ ꯑꯗꯩ ꯁꯨꯝ ꯆꯠꯊꯈ꯭ꯔꯒ ꯀꯩꯅꯣ ꯈꯃꯦꯜꯂꯣꯛ ꯇꯥꯏ ꯍꯥꯏꯕꯅꯤ
ꯗꯨꯒꯤ ꯆꯤꯡꯗꯣ
ꯑꯗꯨꯏ ꯆꯤꯡꯗꯨꯗꯤ ꯅꯠꯇꯕ ꯑꯩ ꯍꯥꯏꯗꯤ ꯑꯗꯨꯒꯤ ꯂꯝꯕꯤꯗꯨ ꯆꯨꯝꯇ꯭ꯔꯤꯡ ꯆꯠꯈ꯭ꯔꯒ ꯈꯥꯃꯦꯟꯂꯣꯛ ꯌꯧꯁꯤꯜꯂꯛꯑꯗꯕꯅꯦꯕ ꯃꯣꯏ ꯉꯁꯥꯏ ꯏꯃꯥꯟꯅꯕꯅ ꯅꯈꯣꯏ ꯅꯍ ꯆꯠꯂꯨꯕꯩꯗꯨꯗ ꯍꯥꯏꯕꯅꯦ
ꯑꯩꯁ ꯑꯗꯨꯗꯤ ꯕꯦꯔꯥꯅꯤꯍꯦ
ꯂꯣꯛ ꯌꯧꯁꯤꯜꯂꯨꯔꯁꯤꯔꯌꯦ ꯃꯣꯏꯅ
ꯑꯩ ꯑꯦ ꯑꯦ ꯑꯣ ꯑꯗꯨꯗꯩ ꯇꯥꯏꯌꯦꯕꯀꯣ
ꯎꯝ ꯑꯗꯨꯗꯩꯩ ꯀꯥ ꯀꯥ ꯀꯥꯞꯊꯠ ꯅꯔꯨꯔꯁꯤꯔꯥꯌꯦ
ꯑꯥ꯫ ꯈꯪꯗꯦꯅꯦꯑꯩ ꯑꯩ ꯈꯜꯂꯤꯁꯤ ꯑꯗꯨꯗꯖꯨ ꯑꯃꯨꯛ ꯀꯔꯤ꯫
ꯃꯣꯏ ꯍꯥꯏꯍꯧꯕꯅꯤ꯫
ꯑꯣ ꯑ
ꯑꯍꯟꯁꯤꯡꯅ ꯅꯠꯇꯦ ꯑꯗꯥꯏꯒꯤ ꯂꯩꯕ ꯃꯤ ꯏꯃꯥꯟꯅꯕꯁꯤꯡꯗꯨ ꯑꯗꯥꯏ ꯋꯥꯏꯗꯣꯏꯅꯤ ꯀꯩꯅꫭ ꯃꯣꯏꯅ ꯈꯥꯃꯦꯟꯂꯣꯛ ꯌꯧꯁꯤꯜꯂꯨꯔꯤꯁꯤꯔꯌꯦ꯫ ꯑꯩꯅ ꯈꯥꯃꯦꯟ ꯂꯣꯛ ꯇꯥꯕꯗꯨꯗ ꯑꯗꯨꯝ꯫ ꯍꯜꯂꯛꯑꯃꯤ ꯑꯩ꯫
ꯑꯣ꯫
ꯁꯨꯝ ꯀꯨꯝꯗꯒ꯭ꯔꯨꯒ ꯃꯤꯗꯣ ꯍꯥꯏ꯫ ꯃꯩꯇꯩ ꯎꯔꯛꯇ꯭ꯔꯦꯕ ꯀꯩꯅꯣ ꯃꯃꯤꯠ ꯃꯅꯥꯗꯣ ꯀꯩꯅꯣꯝ ꯏꯇꯧ ꯇꯧꯕ ꯉꯥꯇ ꯎꯔꯦ꯫ ꯃꯤꯍꯨꯟꯖꯨ ꯁꯨꯔꯛꯇ꯭ꯔꯦ ꯑꯗꯨꯝ ꯍꯜꯂꯛꯑꯦ꯫
ꯑꯩꯁꯨ ꯑꯗꯨꯗꯤ ꯑꯗꯨꯝ ꯊꯧꯗꯔꯒ ꯈꯔ ꯊꯧꯖꯤꯜꯂꯒ ꯂꯝꯕꯤ ꯑꯗꯨꯝ ꯐꯠꯇ꯭ꯔꯦꯗꯅ ꯍꯥꯏꯗꯤ ꯐꯖꯕ ꯂꯝꯕꯤꯗꯣ ꯈꯔ ꯑꯗꯨꯝ ꯍꯟꯊꯔꯦꯗꯅ ꯐꯖꯕꯩ ꯆꯥꯡꯗꯣ꯫
ꯎꯝ꯫
ꯃꯤ ꯈꯔꯕꯨꯗꯤ ꯇꯥꯍꯥꯎꯕꯅꯦ ꯑꯩꯅ ꯀꯩꯅꯣ ꯃꯩꯇꯩ ꯀꯩꯅꯣꯗꯤ ꯈꯔꯈꯛ ꯇꯥꯍꯧ꯫ ꯍꯧꯕꯅꯦ ꯑꯩꯈꯣꯏꯒꯃꯥꯟꯅꯕ ꯑꯗꯨꯗꯩ ꯍꯦꯟꯅ ꯆꯪꯉ ꯇꯥꯔꯒꯗꯤ ꯈꯪꯗ꯭ꯔꯦ ꯑꯗꯨ ꯆꯤꯡꯌꯥꯕꯨꯛꯇꯤ ꯆꯪꯉꯝꯕꯅꯦ ꯑꯩꯖꯨ ꯐꯅ ꯁꯥꯡꯅ꯫ ꯑꯗꯨꯝ ꯐꯖꯩ ꯍꯥꯏꯇꯥꯔꯦ ꯌꯦꯡꯕꯗꯀꯣ꯫
ꯎꯝ ꯐꯖꯕꯅꯦ ꯑꯗꯨꯝ꯫
ꯌꯦꯡꯕꯗ ꯑꯗꯨꯝ ꯃꯤꯠꯄꯦꯟꯕꯗꯨ ꯑꯣꯏꯌꯦꯕ꯫
ꯑꯥ꯫
ꯆꯠꯄꯗꯗꯤ ꯀꯩ ꯍꯥꯏ ꯀꯩꯅꯣ ꯇꯧꯕꯅꯤꯅꯀꯣ ꯅꯣꯡ ꯆꯨꯔꯀꯥꯟꯗ ꯆꯠꯄꯅꯤꯅ ꯁꯪꯇ꯭ꯔꯤꯛ ꯁꯪꯇ꯭ꯔꯤꯛ ꯁꯪꯕꯅꯦꯕ ꯃꯇꯥꯏ ꯃꯇꯥꯏꯗꯣ꯫
ꯑꯥ꯫
ꯑꯁ ꯉꯁꯤꯒꯤꯗꯤ ꯌꯦꯡꯍꯧꯗ꯭ꯔꯦ ꯂꫭꯏ ꯃꯝꯁꯤꯜꯍꯧꯔꯦ ꯌꯦꯡꯕꯗ꯫
ꯁꯣꯝꯕꯨꯡꯗ ꯆꯠꯁꯦꯅ ꯍꯥꯏꯅꯔꯝꯕꯅꯦ ꯑꯗ ꯁꯣꯝꯕꯨꯡꯗꯣ ꯁꯣꯝꯕꯨꯡꯁꯤꯗꯤ ꯀꯩꯅꯣꯗꯤ ꯑꯗꯨꯝ ꯈꯪꯅꯔꯦꯗꯅ ꯁꯣꯝꯕꯨꯡ ꯆꯠꯄꯒꯤ ꯃꯔꯝꯗꯤ꯫ ꯑꯗꯨꯅ ꯃꯥꯗꯨ ꯀꯩꯅꯣ ꯇꯧꯔꯒ ꯆꯥꯛꯆꯥꯗ ꯉꯥꯏꯔꯤ ꯈꯣꯠꯂꯤ ꯑꯗꯨꯅ꯫ ꯏꯟꯇꯔꯦꯁ ꯂꯩ꯫ ꯑꯦ ꯐꯔꯦ ꯇꯣꯛꯑꯁꯤ ꯈꫭꯠꯂꯁꯤ꯫ ꯄꯤꯠꯄꯥ ꯄꯤꯠꯄꯥ ꯂꯥꯛꯄ ꯃꯐꯝꯁꯤꯕꯨꯅ꯫ ꯆꯪꯉꯝꯗ꯭ꯔꯦ ꯑꯗꯨꯝ ꯍꯟꯅꯔꯛꯑꯦꯅ꯫ ꯐꯔꯦ ꯐꯔꯦ ꯅꯪꯖꯨ꯫ ꯄꯣꯊꯥꯖꯔꫭ ꯑꯗꯨꯗꯤ ꯑꯩꯖꯨ ꯊꯝꯖꯜꯂꯒꯦ꯫